ꯇꯥꯕ꯭ꯔꯣ
ꯇꯥꯗꯦ
ꯑꯩ ꯍꯔꯥꯎꯕꯅ ꯂꯣꯏꯔꯦ ꯑꯩꯁꯦ
ꯑꯥ ꯍꯔꯥꯎꯕꯤꯌꯨ ꯍꯔꯥꯎꯕꯤꯌꯨ
ꯍꯣꯏ ꯑꯩ ꯌꯥꯝ ꯍꯔꯥꯎꯋꯦ
ꯑꯩꯕꯨꯁꯨ ꯑꯣꯏꯅ ꯃꯇꯦꯡ ꯄꯥꯡꯕꯤꯌꯨꯇꯪ ꯃꯇꯦꯡ ꯄꯥꯡꯕꯤꯌꯨ
ꯑꯩ ꯈꯪꯗꯤꯍꯦ
ꯑꯆꯥ ꯑꯩ ꯑꯩ ꯗꯦꯂꯤꯗ ꯂꯥꯛ ꯇꯥꯔꯦ ꯑꯗꯨꯃꯥꯏꯅ ꯇꯧꯔꯈꯤ
ꯑꯩꯒꯤ ꯊꯕꯛ ꯂꯣꯏꯔꯦ ꯑꯩ ꯅꯪ ꯀꯅꯥꯅꯣ ꯈꯪꯉꯔꯣꯏꯗ ꯀꯥꯎꯔꯅꯤꯗ
ꯑ ꯑꯠꯆꯥ ꯌꯥꯏꯌꯦ ꯌꯥꯏ ꯀꯥꯏꯗꯦ ꯈꯪꯗ꯭ꯔꯁꯨ
ꯍꯣꯏ
ꯅꯪꯗꯤ ꯃꯨꯚꯤ ꯑꯃ ꯌꯦꯡꯗ꯭ꯔꯣ
ꯑꯩꯁꯦ ꯃꯨꯕꯤꯁꯦ ꯀꯣꯔꯤꯌꯟ ꯗ꯭ꯔꯃꯥ ꯑ ꯌꯦꯡ ꯌꯦꯡꯉꯦ
ꯀꯣꯔꯤꯌꯥ ꯀꯣꯔꯤꯌꯥ ꯀꯣꯔꯤꯌꯥ ꯈꯛꯇꯅꯤꯅꯦ ꯃꯤꯁꯤꯡꯁꯦ
ꯏꯀ ꯀꯩꯅꯣ
ꯀꯔꯤꯕ
ꯑꯦ ꯌꯦꯡꯗ꯭ꯔꯗꯤ ꯀꯩꯅꯣ ꯍꯧꯖꯤꯛꯁꯦ ꯑꯩꯈꯣꯏꯅ ꯂꯩꯔꯤꯁꯦ
ꯑꯍꯥ
ꯊꯕꯛꯀꯤ ꯑꯩꯈꯣꯏꯒꯤ ꯅꯦꯛꯁ ꯄ꯭ꯂꯥꯟꯒꯤ ꯀꯔꯤꯒꯤ ꯀꯔꯤꯒꯤ ꯂꯣꯏ ꯈꯜꯂꯦꯕꯀꯣ ꯑꯗꯨ ꯋꯥꯈꯜꯁꯦ ꯀꯩꯅꯣ ꯎꯝ ꯋꯥꯈꯜꯁꯦ ꯀꯔꯤ ꯍꯥꯏꯔꯤꯕ ꯌꯥꯝ ꯇꯦꯟꯁ ꯑꯣꯏꯕ ꯃꯤ ꯂꯣꯏꯅ ꯃꯥꯡꯉꯦ ꯍꯧꯖꯤꯛꯇꯤꯀꯣ ꯑꯩꯈꯣꯏ ꯑꯩꯈꯣꯏ ꯏꯁꯇꯨꯔꯦꯟꯁꯤꯡꯁꯦ ꯑꯗꯨꯅ ꯑꯗꯨꯝ ꯈꯔ ꯈꯔ ꯌꯦꯡꯉꯒ ꯀꯩꯅꯣ ꯅꯨꯡꯉꯥꯏꯕꯗꯣ
ꯎꯝ
ꯑꯗꯨ ꯑꯗꯨꯒꯤ ꯌꯦꯡꯕꯅꯤꯗ ꯑꯩꯗꯤ ꯌꯥꯝ ꯂꯥꯏꯛ ꯑꯣꯏꯌꯦ ꯑꯗꯨꯒꯨꯝꯕ ꯐꯖꯕ ꯌꯦꯡꯉꯗꯤꯀꯣ ꯃꯨꯚꯤ ꯗ꯭ꯔꯃꯥꯗꯣ
ꯎꯝ ꯀꯥꯞꯄ ꯌꯥꯝ ꯍꯩꯗꯧ ꯃꯥꯜꯂꯦ ꯅꯈꯣꯜꯁꯤ
ꯍꯥꯥ
ꯄꯤ ꯇꯥꯗꯕ ꯄꯤ ꯇꯥꯗꯕ ꯇꯧꯒꯗꯧ ꯃꯥꯜꯂꯦꯕ ꯅꯣꯏ ꯃꯈꯣꯟꯁꯤꯡꯒ
ꯑꯩꯗꯤ ꯑꯩꯗꯤ ꯌꯥꯝ ꯁꯦꯟꯁꯤꯇꯤꯞ ꯑꯣꯏꯕꯅꯦ
ꯑꯗꯨꯗꯤ ꯇꯨꯃꯤꯟꯅ ꯂꯩꯌꯣ ꯍꯥꯏꯔꯗꯤ ꯀꯥꯄꯥꯎꯅꯤꯅꯦ
ꯎꯝ ꯑꯗꯨꯗꯤ ꯑꯗꯨ ꯖꯥꯗꯤ ꯅꯠꯇꯦꯍꯦ ꯂꯩꯌꯦꯅ ꯃꯥꯒꯤ ꯁꯤꯆꯨꯋꯦꯁꯟ ꯃꯇꯨꯡ ꯏꯜꯂꯤꯅ ꯑꯗꯨꯗꯤ
ꯑ ꯑꯠ ꯑ ꯑꯁ ꯑꯗꯨꯗꯤ ꯅꯪꯒꯤ ꯅꯪꯒꯤ ꯅꯨꯄꯥꯗꯤ ꯈꯔ ꯋꯥꯒꯅꯤꯍꯦ
ꯋꯥꯗꯣꯏꯅꯦ
ꯑꯗꯨ ꯅꯪꯗꯤ ꯁꯥꯎꯒꯟꯕ꯭ꯔꯣ
ꯁꯥꯎꯒꯟꯕ ꯍꯥꯏꯕꯁꯤꯗꯤ ꯁꯥꯎꯒꯟꯗꯦꯗ ꯑꯩꯗꯤ ꯁꯥꯎꯔꯁꯨꯀꯣ ꯁꯥꯎꯔꯁꯨ ꯃꯤ ꯈꯔꯗꯤ ꯁꯥꯎꯔꯦ ꯍꯥꯏꯔꯗꯤ ꯃꯣꯏꯒꯤ ꯑꯦꯛꯁꯄ꯭ꯔꯦꯁꯟꯗꯣ ꯃꯣꯏꯗꯤ ꯑꯗꯨꯝ ꯎꯠꯂꯦꯗꯅ ꯑꯩꯗꯤ ꯁꯥꯎꯔꯁꯨ ꯨ ꯁꯥꯎꯅ ꯁꯥꯎꯅ ꯑꯗꯨꯝ ꯅꯣꯛꯄ ꯉꯝꯃꯦꯕ ꯑꯩꯗꯤ
ꯃꯤꯁ ꯂꯥꯏ ꯃꯥꯟꯁꯤꯜꯂꯛ ꯑꯦꯗꯨꯗꯤ
ꯅꯠꯇꯦ ꯍꯥꯏꯕꯗꯤꯀꯣ ꯑꯩ ꯅꯪꯕꯨ ꯌꯥꯝ ꯁꯥꯎꯔꯦ ꯍꯥꯏꯔꯁꯦꯕ ꯀꯩꯅꯣ ꯅꯪꯅ ꯑꯔꯥꯟꯕ ꯇꯧꯕꯒꯤ ꯑꯃ ꯀꯣ ꯑꯗꯨ ꯅꯪꯒ ꯑꯗꯨꯝ ꯊꯦꯡꯅꯕ ꯅꯠꯇ꯭ꯔꯒ ꯄꯨꯟꯕ ꯃꯇꯝꯗꯗꯤ ꯑꯩ ꯑꯩ ꯅꯪꯕꯨ ꯀꯌꯥꯝ ꯁꯥꯎꯔꯁꯨ ꯅꯪꯕꯨ ꯁꯥꯎꯋꯦ ꯍꯥꯏꯕꯗꯣ ꯑꯩ ꯎꯠꯊꯣꯛꯎꯔꯣꯏꯕ ꯑꯗꯨꯅꯤꯗ
ꯑꯠꯁꯥ ꯑꯗꯨꯗꯤ ꯁꯥꯎꯍꯜꯀꯦ
ꯎꯝ ꯑꯩ ꯁꯥꯎꯕꯤꯔꯔꯣꯏ ꯍꯧꯖꯤꯛꯀꯤꯗꯤ
ꯁꯥꯎꯍꯜꯂꯒꯦꯗ
ꯎꯝ ꯁꯥꯎꯍꯟꯕ ꯉꯝꯃꯔꯣꯏ
ꯑꯁꯦꯡꯕꯔꯣ
ꯎꯝ
ꯑꯗꯣ ꯅꯪ ꯁꯥꯎꯗ꯭ꯔꯗꯤ ꯑꯩ ꯀꯣꯏꯔꯁꯦ
ꯀꯣꯏꯔꯁꯤ ꯀꯩꯅꯣ
ꯅꯨꯡꯁꯤꯅꯔꯖꯦꯕ
ꯀꯣꯏꯅꯔꯒ ꯂꯣꯏꯔꯦ ꯀꯩꯅꯣ
ꯑꯦꯁ ꯏꯟ ꯆꯔ ꯑꯩꯗꯒꯤ ꯍꯦꯟꯅ ꯉꯝꯒꯦ ꯇꯧꯏꯅꯦ
ꯍꯣꯏ ꯍꯣꯏ ꯇꯨꯅ ꯇꯧꯔꯅ
ꯇꯧꯔꯅꯨꯕ
ꯎꯝ
ꯁꯥ ꯇꯧꯕꯅꯤꯗ
ꯅꯪ ꯉꯝꯃꯔꯣꯏꯗ
ꯑꯩ ꯅꯪꯕꯨ ꯀꯣꯏꯕ ꯉꯝꯃꯔꯣꯏ ꯍꯥꯏꯕ꯭ꯔꯣ
ꯅꯠꯇꯤꯌꯦ ꯁꯥꯎꯍꯟꯕ ꯉꯝꯃꯔꯣꯏ ꯍꯥꯏꯕꯅꯦ
ꯎꯝ ꯁꯥꯎꯍꯟꯒꯅꯤ
ꯍꯨꯖꯤꯛꯇꯤ ꯑꯩꯅꯟ ꯅꯪꯉꯣꯟꯗ ꯂꯤꯕꯤꯕꯒꯤ ꯅꯪ ꯇ꯭ꯔꯥꯏ ꯇꯧꯅꯤꯡꯕꯅꯦꯕ ꯑꯗꯨꯗꯤ ꯁꯨꯛꯆꯪ ꯆꯪꯕꯤꯔꯣꯏ
ꯑꯠꯁꯥ ꯅꯪꯁꯦꯡꯕꯁꯤ ꯎꯁꯤꯠꯇ꯭ꯔꯦꯅꯦ
ꯅꯠꯇꯦ ꯎꯁꯤꯠꯇꯕ ꯅꯠꯇꯤꯌꯦ
ꯑ ꯀꯣꯇꯟ ꯀꯣꯄ꯭ꯔꯦꯁꯟ ꯑꯣꯐ ꯏꯟꯗꯤꯌꯥꯒꯤ ꯔꯦꯀ꯭ꯔꯞꯃꯦꯟ ꯊꯣꯔꯛꯑꯦ ꯃꯥꯔꯀꯦꯇꯤꯡꯒꯤ ꯃꯥꯔꯀꯦꯇꯤꯡꯒꯤ ꯐꯣꯔꯇꯤ ꯚꯦꯀꯦꯟꯁꯤ ꯂꯩꯌꯦꯅꯦ ꯁꯤ ꯇ꯭ꯔꯥꯏ ꯇꯧꯒꯦ
ꯅꯣꯏꯒꯤꯗꯤ ꯌꯥꯝ ꯂꯩꯕ ꯃꯥꯜꯂꯦꯗ ꯀꯣ
ꯂꯩꯌꯦ ꯑꯦꯁꯤꯁꯇꯦꯟ ꯃꯅꯦꯖꯔꯒ ꯃꯦꯅꯦꯖꯃꯦꯟ ꯇ꯭ꯔꯦꯅꯤꯡ ꯑ ꯃꯥꯔꯀꯦꯇꯤꯡꯒꯤꯒ ꯑꯦꯁꯤꯁꯇꯦꯟ ꯖꯨꯅꯤꯌꯔ ꯑꯦꯁꯤꯁꯇꯦꯟ ꯖꯦꯅꯦꯔꯦꯜꯗ ꯊ ꯑꯩ ꯑꯦꯛꯖꯥꯝ ꯊꯥꯕ ꯌꯥꯏ
ꯎꯝ
ꯃꯥꯔꯀꯦꯠꯇꯤꯡꯒꯤ ꯊꯥꯒꯅꯤ ꯍꯟꯗꯛꯀ ꯃꯥꯔꯀꯦꯠꯇꯤꯡꯒꯤ ꯈꯔ ꯊꯥꯒꯦ
ꯅꯪꯁꯦ ꯀꯩꯗꯧ ꯀꯔꯤ ꯅꯪ ꯂꯣꯏꯁꯤꯟꯕꯁꯦ ꯀꯔꯝ ꯀꯔꯝꯕ ꯆꯍꯤꯗꯒꯤ ꯂꯣꯏꯕ꯭ꯔꯥ
ꯇ꯭ꯋꯦꯟꯇꯤ ꯐꯣꯔ
ꯎꯝ
ꯀꯨꯏꯗ꯭ꯔꯤꯌꯦ ꯇ꯭ꯋꯦꯟꯇꯤ ꯐꯣꯔ ꯗꯤꯁꯦꯝꯕꯔꯗꯅꯤ ꯃꯣꯏꯅ ꯗꯤꯀ꯭ꯂꯦꯌꯔ ꯇꯧꯕꯗꯣ
ꯎꯝ
ꯑꯗꯨꯒꯥ ꯂꯥꯁ ꯌꯔꯗ ꯗꯤꯜꯂꯤꯗ ꯂꯩꯔꯦ ꯀꯨꯝꯁꯤꯒꯣꯠ ꯊꯝ ꯒꯨꯋꯥꯇꯤꯗ ꯑꯗꯨꯝ ꯂꯩꯅꯔꯅꯤ ꯊꯕꯛ ꯐꯪꯗ꯭ꯔꯤꯐꯥꯎ ꯑꯩ ꯗꯤꯜꯂꯤ ꯆꯠꯅꯤꯡ
ꯎꯝ ꯔꯦꯂꯤꯛꯗꯗꯤ ꯍꯣꯏ ꯅꯨꯡꯉꯥꯏꯇꯕꯅꯤꯗ ꯃꯣꯢ ꯏꯟꯚꯥꯏꯔꯣꯟꯃꯦꯟ ꯅꯨꯡꯉꯥꯏꯇꯦ
ꯎꯝ ꯅꯨꯡꯉꯥꯏꯇ꯭ꯔꯗꯤ ꯁꯤꯗ ꯂꯥꯛꯈ꯭ꯔꯣꯗꯤ ꯌꯥꯗꯦ
ꯍꯩ ꯑꯗꯨꯠ ꯑꯗꯨ ꯑꯗꯨ ꯑꯈꯣꯏꯁꯦꯀꯣ ꯑꯈꯣꯏꯗꯤ ꯈꯔ ꯏꯪ ꯒꯣꯍꯥꯇꯤ ꯒꯨꯝꯕ ꯀꯩꯅꯣꯒꯨꯝꯕꯗꯗꯤ ꯆꯠꯅꯤꯡꯕꯅꯦꯕ ꯑꯗꯨ ꯑꯣꯏꯔꯁꯨ ꯑꯦ ꯑꯐꯇꯔ ꯑꯦꯚ꯭ꯔꯤ ꯁꯤꯛꯁ ꯃꯟꯁꯁꯦ ꯑꯈꯣꯏꯁꯦ ꯀꯣꯂꯦꯖꯇ ꯂꯥꯛꯑꯒ ꯑꯦꯛꯖꯥꯝ ꯄꯤꯗꯣꯏꯅꯦꯕ ꯑ ꯗꯨꯗ ꯑꯗꯨꯗ ꯂꯨꯋꯦꯗꯅ
ꯎꯝ ꯐ꯭ꯂꯥꯏꯠꯀꯨꯝꯕ ꯆꯠꯇꯕꯤ ꯕꯁ ꯀꯨꯝꯕ ꯆꯠ ꯀꯦꯅ ꯈꯟꯕ ꯃꯥꯜꯂꯦꯅꯦ
ꯅꯠꯇꯦ
ꯎꯝꯍꯝ ꯅꯠꯂꯦ ꯎꯝ
ꯉꯁꯤ ꯂꯥꯛꯑꯦꯅ ꯍꯣꯔ ꯑꯦꯛꯖꯥꯝꯄꯜ ꯐ꯭ꯂꯥꯏꯠ ꯀꯨꯝꯕ ꯀꯔꯤꯅꯣ ꯇꯣꯡꯕ ꯂꯥꯛꯑꯗꯤ ꯉꯁꯤ ꯂꯥꯛꯔꯒ ꯍꯌꯦꯡꯒꯨꯝꯕ ꯗꯥꯏꯔꯦꯛ ꯑꯦꯛꯖꯥꯝꯒꯨꯝꯕ ꯊꯥꯔꯦ ꯑꯈꯣꯏꯗꯤ ꯉꯝ ꯃꯔꯣꯏ ꯈꯪꯕ꯭ꯔꯥ ꯑꯦꯠꯂꯤꯁ ꯇꯨ ꯗꯦꯖ ꯀꯨꯝꯕ ꯑꯈꯣꯏꯗꯤ ꯔꯦꯁ ꯔꯦꯁ ꯗꯔꯀꯥꯔ ꯂꯩ ꯇꯥꯏꯌꯦ
ꯑꯗꯨꯗꯤ ꯑꯦꯛꯖꯥꯝ ꯊꯥꯕ ꯃꯤ ꯃꯈꯩ ꯆꯞ ꯃꯥꯟꯅꯩꯗ ꯅꯪꯁꯨ
ꯑꯗꯨ ꯑꯣꯏꯔꯁꯨ ꯇꯣꯉꯥꯂꯦꯅ ꯅꯣꯏꯗꯤ ꯅꯣꯏꯗꯤ ꯇꯣꯡꯉꯥꯜꯂꯦꯅ
ꯅꯪ ꯉꯝꯈ꯭ꯔꯣ ꯅꯪ ꯉꯝꯈ꯭ꯔꯣ
ꯎꯝ
ꯍꯣꯏꯗ ꯍꯣꯏꯗ ꯆꯨꯝꯃꯤꯗ ꯅꯪꯅ
ꯇꯥꯕ꯭ꯔꯣ
ꯇꯥꯏꯌꯦ
ꯑꯣꯈꯦ ꯇꯔꯗꯤ ꯐꯔꯦ
ꯋꯥꯔꯤ ꯋꯥꯔꯤ ꯋꯥꯔꯤ ꯀꯟꯇꯤꯅꯤ꯭ꯌꯨ ꯇꯧꯔꯁꯦ
ꯇꯧꯔꯁꯦ ꯇꯧꯔꯁꯦ ꯅꯪ ꯀꯥꯏ ꯀꯥꯏꯗ ꯀꯣꯏꯈ꯭ꯔꯕ ꯀꯣꯏꯕ ꯆꯠꯄ
ꯀꯣꯏꯗ꯭ꯔꯤꯗ ꯀꯣꯏꯗ꯭ꯔꯤꯍꯦ ꯑꯩ ꯑꯩꯅ ꯅꯍꯥꯟ ꯂꯥꯁ ꯚꯦꯀꯦꯁꯟꯗꯣ ꯑꯈꯣꯏ ꯆꯤꯆꯦ ꯊꯣꯛꯄ ꯑꯃꯗ ꯂꯩꯌꯦ ꯌꯦꯕ ꯖꯨꯟꯗ ꯀꯣ ꯊꯣꯛꯂꯛꯑꯦꯕ ꯃꯉꯣꯟꯗ ꯗꯦꯂꯤꯗ ꯑꯗꯨꯗ ꯀꯣꯏꯕꯁꯦ ꯎꯝ ꯂꯣꯇꯁ ꯇꯦꯝꯄ ꯄꯜ ꯆꯠꯂꯦ ꯀꯨꯇꯨꯞꯃꯤꯅꯥꯔ ꯆꯠꯂꯦ
ꯎꯝ ꯑꯣ
ꯀꯔꯤꯔꯥ ꯏꯟꯗꯤꯌꯥ ꯒꯦꯠ ꯆꯠꯂꯦ ꯏꯟꯗꯤꯌꯥ ꯒꯦꯠ ꯑꯗꯨꯒ ꯄꯥꯔꯛ ꯑꯃ ꯆꯠꯂꯦ ꯑꯁꯤ ꯃꯔꯤꯈꯛꯇ ꯀꯣꯏꯌꯦ
ꯗꯤꯌꯔ ꯄꯥꯛꯔꯣ
ꯎꯝ ꯑꯥ ꯀꯔꯤ ꯍꯥꯏꯕ ꯀꯩꯅꯣ ꯏꯟꯗꯤꯔꯥ ꯄꯥꯔꯛ ꯍꯥꯏꯕ꯭ꯔꯥ ꯖꯨꯋ꯭ꯍꯔꯂꯥꯜ ꯅꯦꯍꯔꯨ ꯍꯥꯏꯕ꯭ꯔꯥ ꯑꯃꯗꯣ
ꯑꯃꯗꯤ ꯂꯩꯕꯅꯦ ꯆꯪꯗ꯭ꯔꯤꯗꯨꯗ
ꯑꯗꯨꯗꯤ ꯆꯥꯎꯋꯦ ꯐꯖꯩ
ꯑꯗꯨ ꯅꯪ ꯑꯗꯨꯗ ꯂꯩꯕ ꯀꯥꯟꯗ ꯎꯝ ꯀꯩꯅꯣ ꯄꯥꯁ ꯄꯥꯜ ꯆꯂꯣ ꯑꯒ꯭ꯔꯥ ꯈꯔ ꯂꯥꯄ ꯄꯗꯣ ꯑꯩꯁꯨ ꯆꯠ ꯅꯪ
ꯑꯦ ꯑꯗꯨ ꯑꯣꯏꯔꯁꯨ ꯑꯩꯈꯣꯏ ꯑꯩꯈꯣꯏ ꯑꯩꯈꯣꯏꯒꯤ ꯏꯃꯥꯟꯅꯕꯤꯁꯤꯡꯒ ꯀꯣ ꯐꯖꯅ ꯄ꯭ꯂꯥꯟ ꯇꯧꯔꯒ ꯆꯠꯇꯣꯏꯅꯦ ꯑꯗꯨꯗꯤ
ꯂꯥꯞꯄꯅꯤꯅ ꯄ꯭ꯂꯥꯟ ꯐꯖꯟ ꯇꯧꯑꯣ
ꯑꯇꯩꯗꯤ ꯌꯦꯡꯉꯁꯨ ꯌꯦꯡꯗ꯭ꯔꯁꯨ ꯌꯥꯏꯗ ꯃꯟꯇꯔ ꯃꯟꯇꯔꯒꯨꯝꯕ
ꯑꯗꯨꯒ ꯀꯔꯤ ꯍꯥꯏꯕ
ꯅꯪ ꯀꯔꯤ ꯍꯥꯏꯕ
ꯖꯤ ꯁꯤꯁ ꯀꯩꯅꯣ ꯑꯣ ꯔꯦꯠ ꯐꯣꯔꯠꯁꯨ ꯌꯦꯡꯅꯤꯡꯉꯦ
ꯔꯤꯠ ꯐꯣꯔꯠ ꯁꯨ ꯐꯖꯩ
ꯑꯗꯨꯁꯨ ꯌꯦꯅꯤꯡꯉꯦ ꯔꯦꯠ ꯐꯣꯔꯠ ꯑꯗꯨꯒ ꯇꯥꯖ ꯃꯍꯜ ꯁꯤ ꯑꯅꯤꯗꯤ ꯌꯦꯡꯗꯕ ꯌꯥꯗꯦ
ꯔꯦꯠ ꯐꯣꯔꯠꯇꯨ ꯅꯨꯡꯁꯥ ꯁꯥꯗꯃ ꯅꯨꯃꯤꯠ ꯆꯠꯂꯣ ꯑꯁ ꯁꯥꯕꯅꯦꯍꯦ
ꯑꯣ ꯅꯪꯗꯤ ꯇꯥꯖ ꯃꯍꯜ ꯆꯠꯂꯕꯣ
ꯆꯠꯇ꯭ꯔꯤ ꯑꯗꯨꯝ ꯆꯠꯀꯦꯅ ꯈꯜꯂꯒ ꯄ꯭ꯂꯥꯟꯗꯣ ꯁꯣꯏꯈꯤꯕ ꯑꯗꯨ ꯑꯩ ꯍꯟꯕꯅ ꯍꯥꯟꯈ꯭ꯔꯦ ꯒꯨꯍꯥꯇꯤꯗ ꯂꯥꯛꯄꯅ
ꯍꯌꯦꯡ ꯍꯌꯦꯡ ꯋꯥꯏ ꯊꯕꯛ ꯊꯕꯛ ꯐꯪꯉꯔꯒ ꯀꯣ ꯑꯁ ꯑꯗꯨꯀꯥꯟꯗ ꯏꯪꯅ ꯆꯤꯛꯅ ꯂꯥꯛꯑꯣ
ꯍꯣꯏꯗ ꯍꯣꯏꯗ ꯅꯉꯣꯟꯗ ꯂꯥꯛꯑꯒꯦ ꯑꯗꯨꯒ ꯅꯪ ꯄꯨꯔꯣ ꯀꯣꯏ ꯀꯩꯅꯣ
ꯗꯤ ꯗꯨꯝ ꯃꯇꯝꯗ ꯂꯩꯔꯔꯣꯏ ꯁꯤꯗ
ꯑꯗꯥ ꯂꯩꯇꯔꯒ ꯇꯤꯀꯦꯠ ꯀꯛꯄꯤ
ꯎꯝ ꯎꯝ ꯑꯩ ꯂꯩꯔꯔꯣꯏ ꯑꯩ ꯃꯥꯡꯈ꯭ꯔꯅꯤꯌꯦ
ꯑꯁ ꯑꯩꯁꯦ ꯌꯥꯝ ꯀꯔꯤꯕ ꯀꯩꯅꯣꯝꯃꯥ ꯇꯥꯏꯞꯇ ꯑꯣꯟꯍꯟꯕꯤꯒ꯭ꯔꯦ ꯅꯪꯅ
ꯅꯠꯇꯦꯗ ꯁꯨꯝ ꯐꯥꯒꯤ ꯇꯧꯕꯅꯦ
ꯑꯗꯨꯗ ꯑꯩ ꯁꯥꯎꯔꯛꯀꯅꯤ
ꯑꯣ ꯑꯣ ꯑꯩ ꯑꯩ ꯀꯥꯎꯔꯤꯌꯦ ꯅꯪꯗꯤ ꯁꯥꯎꯒꯟꯕ ꯃꯤꯔꯥ ꯀꯔꯤꯅꯣ
ꯁꯥꯎꯒꯟꯕ ꯃꯤꯗꯤ ꯅꯠꯇꯦ ꯍꯥꯏꯈ꯭ꯔꯦꯗꯅ ꯁꯥꯎ ꯁꯥꯎꯔ ꯑꯗꯨꯝ ꯏꯪꯕ ꯇꯞꯇꯦ ꯑꯥ ꯏꯪ ꯇꯞꯄꯅꯦꯕ
ꯍꯥꯥ
ꯁꯥꯎꯗꯤ ꯁꯥꯎꯒꯟꯗꯕꯅꯦꯕ ꯑꯩꯁꯦ
ꯎꯝ
ꯁꯥꯎ ꯁꯥꯎꯔꯗꯤ ꯑꯃꯨꯛꯀ ꯏꯪꯕꯗꯣꯀꯣ ꯇꯞꯄꯅꯦꯕ
ꯑꯣ ꯑꯗꯨꯖꯥꯗꯨꯅꯤꯅꯦ ꯁꯛ ꯊꯤꯕꯗꯣ ꯁꯊꯤꯄ ꯃꯈꯜ ꯍꯥꯏꯕꯗꯣ ꯅꯪꯅꯤꯅꯦ
ꯋꯥꯔꯤꯒꯗꯤ ꯀꯃꯥꯏꯅ ꯁꯥꯁꯊꯤꯕꯀꯣ
ꯑꯗꯨ ꯑꯗꯨꯗꯤ ꯐꯠꯇꯦꯅ
ꯅꯤꯇꯤꯒꯤ ꯁꯥꯎꯑꯣꯍꯩꯝꯅꯤꯗꯅ ꯐꯗ꯭ꯔꯣ
ꯎꯝ ꯎꯝ ꯑꯗꯨꯒꯨꯝꯕꯗꯤ ꯑꯩꯗꯤ ꯅꯣ
ꯑꯆꯥ ꯐꯔꯦ ꯐꯔꯦ ꯑꯗꯨꯑꯣꯏꯗꯤ ꯑꯄꯥꯏ ꯂꯩꯇꯔꯦ
ꯎꯄꯥꯏ ꯂꯩꯇ꯭ꯔꯦ
ꯅꯪꯅ ꯅꯣ ꯍꯥꯏꯔ ꯁꯛꯁꯨ ꯈꯪꯅꯗ꯭ꯔꯦ ꯑ ꯋꯥ ꯂꯣꯏꯔꯦꯅꯦ ꯏꯕꯥꯅꯤꯁꯦ ꯑꯩ ꯊꯝꯃꯒꯦꯀꯣ ꯑꯩ ꯊꯝꯃꯒꯦ
ꯃꯇꯝ ꯈꯛꯇꯗꯤ ꯇꯥꯍꯜꯂꯨꯗꯅ
ꯍꯣꯏꯅꯦ ꯄꯨꯡ ꯑꯃ ꯃꯇꯝ ꯇꯥꯔꯦ ꯌꯦꯉꯣ
ꯐꯥꯒꯤ ꯇꯧꯕꯅꯤ ꯐꯥꯒꯤ ꯇꯧꯅꯦ
ꯁꯥꯒꯅꯤꯗ ꯅꯪꯅ ꯌꯥꯗ꯭ꯔꯁꯨ ꯅꯪꯕꯨ ꯍꯨꯔꯥꯟꯅꯤꯡꯉꯥꯏ ꯇꯧꯕꯅꯤꯗ
ꯌꯦꯡꯉꯁꯦ
ꯅꯪ ꯅꯨꯄꯥꯅꯤ ꯀꯣꯏ ꯂꯩꯔꯝꯗꯅ
ꯎꯝ
ꯍꯥꯏꯕ ꯉꯝꯗꯦ
ꯇꯝꯕ ꯉꯝꯗꯦ ꯍꯟꯗꯛꯀꯤ ꯃꯤꯁꯤꯡꯁꯦ
ꯑꯥꯠꯁꯥ ꯁꯣꯏꯗ꯭ꯅ ꯅꯪ ꯅꯨꯄꯥ ꯗꯤ ꯀꯣꯏꯔꯝꯅꯤ
ꯀꯥꯏꯗ꯭ꯔꯤ ꯍꯣꯏ ꯑꯗꯨꯅꯤ
ꯑꯗꯨꯅꯤꯅ
ꯎꯝ
ꯌꯥꯏ ꯌꯥꯏ
ꯅꯪꯗꯤ ꯅꯪ ꯅꯪꯗꯤ ꯀꯣꯏꯗꯕ꯭ꯔꯥ ꯍꯥꯏꯕꯅꯤꯗ
ꯍꯟꯗꯛ ꯒꯨꯋ꯭ꯥꯍꯥꯇꯤꯗ꯭ꯔꯣ
ꯈꯪꯗꯦ ꯍꯟꯗꯛ ꯍꯥꯏꯕꯅꯦ
ꯍꯟꯗꯛ ꯀꯣꯏꯗꯦ ꯁꯤꯂꯣꯡ ꯅꯍꯥꯟ ꯀꯣꯏꯕ ꯆꯠꯂꯦ
ꯍꯥꯏꯠꯁ ꯅꯨꯄꯤ ꯀꯣꯏꯕ꯭ꯔꯥ ꯍꯪꯕꯅꯦ
ꯑꯣ ꯑꯩꯗꯤ ꯉꯁꯥꯏꯒꯤ ꯇꯣꯄꯤꯛ ꯀꯟꯇꯤꯅ꯭ꯌꯨꯨꯨ ꯇꯧꯕ꯭ꯔꯅ ꯅꯨꯄꯤ ꯀꯣꯏꯌꯦ ꯀꯩꯅꯣ ꯑꯩꯅ ꯀꯣꯏꯗꯦ ꯍꯥꯏꯕ꯭ꯔꯣ
ꯈꯪꯗꯦ ꯑꯩ ꯍꯧꯖꯤꯛꯅ ꯍꯪꯕꯅꯦ
ꯈꯣꯏꯗ ꯌꯥꯝ ꯀꯣꯏꯗ
ꯅꯠꯇꯦ ꯍꯧꯖꯤꯛ ꯍꯧꯖꯤꯛ ꯑꯗꯨꯝ ꯀꯣꯏꯕ꯭ꯔꯥ ꯀꯣꯏꯔꯤꯕ꯭ꯔꯥ ꯍꯪꯕꯅꯤꯗ ꯀꯣꯏ ꯍꯣꯏ ꯑꯣ ꯑꯗꯨꯅꯦꯕ ꯍꯟꯗꯛ ꯇ꯭ꯔꯦꯟꯗꯤꯡꯅꯦꯅ ꯇ꯭ꯔꯦꯟꯗꯤꯅꯦꯅ
ꯅꯪꯗꯤ ꯀꯌꯥ ꯀꯣꯏꯕ꯭ꯔꯣ
ꯑꯩꯗꯤ ꯑꯗꯨꯝ ꯀꯣꯏꯅꯤꯡꯕ ꯑꯗꯨꯝ ꯀꯣꯏꯌꯦꯗ
ꯀꯌꯥ ꯀꯣꯏꯕ꯭ꯔꯣ ꯀꯣꯏꯅꯤꯕ ꯀꯣꯏꯌꯦ
ꯑꯗꯨꯅꯦ ꯅꯝꯕꯔ ꯂꯩꯇꯦ